ꯑꯣꯜꯂ
ꯀꯩꯗꯧꯔꯤꯒꯦ ꯀꯩꯗꯧꯔꯤꯅꯣ ꯇꯥꯗ꯭ꯔꯣ
ꯇꯥꯏꯌꯦ ꯇꯥꯏꯌꯦ
ꯎꯝ ꯀꯩꯗꯧꯔꯝꯃꯤꯅꯣ
ꯑꯩ ꯐꯪꯏ ꯋꯥꯔꯦꯗꯅ ꯀꯣꯏꯆꯠ ꯆꯠꯂꯨꯕꯩ ꯅꯣꯡ ꯐꯥꯗꯣꯛ ꯆꯠꯂꯕꯅꯤꯅ ꯀꯣ
ꯀꯥꯏ ꯀꯥꯏꯗ ꯆꯠꯂꯨꯔꯃꯣ
ꯑꯩ ꯗꯣꯛꯇꯔ ꯆꯠꯂꯨꯕꯩꯅꯤꯗ
ꯑꯁ ꯑꯩꯁꯨ ꯗꯣꯛꯇꯔ ꯆꯠꯇꯧꯔꯕꯅꯦ ꯇꯜꯂꯦꯦ
ꯎꯝ ꯑꯗꯣ ꯅꯪ ꯀꯩꯅꯣꯗꯣ ꯌꯥꯎꯔꯔꯣꯏꯗ꯭ꯔꯥ
ꯑꯩꯗꯣ ꯍꯥꯏꯔꯛꯇ꯭ꯔꯤꯌꯦ ꯍꯌꯦꯡ ꯅꯠꯇ꯭ꯔꯒ ꯍꯪꯆꯤꯠ ꯍꯥꯏꯕꯅꯦꯕ
ꯑꯥ ꯑꯥ
ꯑꯗꯨ ꯃꯣꯏ ꯀꯔꯤ ꯍꯥꯏꯔꯛꯇ꯭ꯔꯤꯌꯦ ꯉꯁꯤ ꯍꯥꯏꯔꯛꯇ꯭ꯔꯤꯁꯅꯗꯤ ꯍꯪꯆꯤꯠ ꯑꯣꯏꯣꯏꯗꯣ ꯃꯥꯜꯂꯗ꯭ꯔꯣ
ꯑ ꯑꯁꯤꯗ ꯀꯌꯥꯅꯣ
ꯑꯁꯤ ꯗꯦꯠ ꯁꯤꯛꯁ
ꯎꯝ ꯎꯝ ꯑꯗꯨꯗꯤ ꯐꯔꯛꯅꯤꯅꯦꯀꯣ
ꯎꯝ
ꯅ ꯁꯨꯗ꯭ꯔꯗꯤ ꯑꯃꯨꯛꯁꯨ ꯇꯜꯂꯤꯕ ꯇꯧꯔꯤꯁꯦ
ꯍꯣꯏꯅꯤ ꯀꯩ ꯌꯦꯟꯁꯥꯡ ꯆꯥꯔꯝꯃꯣ
ꯑꯩꯈꯣꯏ ꯌꯦꯟꯁꯥꯡ ꯑꯁꯤ ꯌꯥꯝꯅ ꯍꯥꯎꯈ꯭ꯔꯦ
ꯀꯩ ꯑꯦꯟꯖꯥꯡ ꯅꯣ
ꯎꯠꯇꯤ
ꯑ ꯐꯖꯅ ꯆꯥꯔꯝꯃꯅꯤꯍꯦ
ꯑꯥ ꯑꯥ ꯌꯥꯝꯕ ꯍꯥꯎꯕ ꯑꯣꯏꯗꯦꯗ
ꯎꯝ
ꯅꯣꯏꯗꯤ ꯀꯩ ꯆꯥꯔꯒꯦ
ꯑꯩꯈꯣꯏꯒꯤꯗꯤ ꯉꯁꯤ ꯉꯥ ꯌꯥꯎꯗꯕꯤꯗ ꯆꯥꯏꯌꯦ ꯑꯗꯨꯅ ꯍꯋꯥꯏ ꯊꯣꯡꯉꯦ ꯑꯂꯨ ꯀꯥꯡꯃꯦꯠ ꯑꯃ ꯇꯧꯔꯦ ꯄꯥꯐꯔ ꯑꯃ ꯇꯥꯎꯔꯦ
ꯑꯣ ꯑꯩꯈꯣꯏꯁꯨ ꯀꯥꯡ ꯁꯨꯕꯒ ꯌꯥ ꯑꯣꯏꯋꯦ
ꯅꯒꯤ ꯀꯥꯡꯁꯨꯗꯣ ꯌꯥꯝ ꯍꯥꯎꯋꯦ
ꯑꯩ ꯂꯥꯛꯇꯥ ꯍꯥꯏꯔꯕꯗꯤ ꯄꯔꯛ ꯀꯦ
ꯄꯨꯔꯛ ꯑ ꯑꯗꯣ ꯃꯥꯗꯣ ꯃꯌꯥꯝ ꯁꯨꯔꯒ ꯄꯨꯔ ꯂꯥꯛꯑꯦ ꯑꯗꯨꯝ ꯊꯝꯕꯁꯨ ꯌꯥꯕ꯭ꯔꯥ ꯈꯪꯗꯦꯌꯦ
ꯎꯝ ꯀꯩꯀꯥ ꯏꯁꯤꯡ ꯀꯩꯀꯥ ꯆꯠꯍꯟꯗ꯭ꯔꯒꯗꯤ ꯌꯥꯔꯝꯒꯅꯤ ꯑꯗꯣ ꯑꯗꯨꯃꯥꯏꯅ ꯀꯨꯏꯅ ꯊꯝꯃꯣꯏ ꯌꯥꯝ ꯆꯥꯕꯩ ꯑꯗꯨꯃꯥꯏꯅꯗꯤ ꯇꯧꯗꯤ ꯇꯧꯗ꯭ꯔꯤꯕꯕꯀꯣ
ꯎꯝ
ꯑꯗꯣ ꯑꯩꯈꯣꯏꯒꯤꯗꯣ ꯌꯥꯝꯅ ꯆꯅꯝꯒꯨꯝꯕꯁꯨ ꯌꯥꯝ ꯍꯥꯞꯄꯅꯦꯅ ꯌꯥꯝ ꯃꯥꯏꯗ ꯍꯥꯄꯛꯇ꯭ꯔꯣ
ꯍꯥꯄꯛꯑꯦ ꯃꯥꯅ ꯀꯟꯇꯦꯅꯔ ꯃꯆꯥ ꯑꯃꯝꯗ ꯍꯥꯞꯄꯛꯑꯦꯕꯀꯣ
ꯑꯥ
ꯀꯗꯣ
ꯍ ꯍꯣ ꯍ
ꯑꯗꯨꯗ ꯇꯪꯈꯥꯏꯃꯨꯛ ꯑꯗꯨꯃꯥꯏꯅ ꯍꯥꯞꯄꯤꯑꯦ ꯑꯗꯨꯒ ꯄꯨꯔꯛꯑꯦ ꯑꯗꯨꯒ ꯍꯣꯏꯗꯣ ꯉꯥꯏ ꯃꯣꯔꯣꯛꯁꯨ ꯌꯥꯝ ꯁꯥꯏ ꯍꯥꯎꯁꯨ ꯌꯥꯝ ꯍꯥꯎꯋꯤ
ꯑꯣ ꯃꯨꯛꯊ꯭ꯔꯨꯕꯤ ꯃꯔꯨꯗꯣ
ꯍꯣꯏ ꯍꯣꯏ ꯃꯨꯊ꯭ꯔꯨꯕꯤ ꯃꯔꯨ ꯃꯔꯔꯨ ꯌꯥꯝ ꯅꯝꯃꯦ ꯍꯥꯏ ꯅꯝꯃꯦ
ꯑ
ꯑꯗꯨꯒꯨꯝꯕ ꯃꯅꯝꯗ ꯈꯔ ꯉꯥꯎꯋꯤꯗꯅ
ꯑ ꯑꯥ ꯆꯥꯕ ꯊꯛꯄꯒꯤ ꯍꯤꯔꯝꯗꯤ ꯃꯝ ꯃꯍꯥ ꯌꯥꯝ ꯈꯪꯉꯤꯕꯣ
ꯑꯗꯨꯅꯦ ꯃꯅꯝ ꯅꯨꯡꯁꯤꯕꯗ ꯉꯥꯡꯋꯦ
ꯎꯝ ꯀꯩꯗꯧꯔꯃꯤꯅ
ꯑꯩ ꯁꯨꯝ ꯍꯤꯞꯄꯒ ꯂꯩꯔꯝꯕꯅꯦ ꯅꯣꯏ ꯅꯣꯡ ꯇꯥꯗ꯭ꯔꯣ
ꯅꯣꯏꯗꯨꯗ ꯑꯃꯨꯛ ꯅꯣꯡ ꯇꯥꯔꯕ꯭ꯔꯥ ꯉꯁꯤ
ꯑꯩꯈꯣꯏ ꯁꯤꯗ ꯅꯣꯡꯁꯨ ꯇꯥ ꯇꯥꯔꯗꯤ ꯅꯣꯡ ꯇꯥꯗꯕ ꯀꯨꯏꯔꯦ ꯃꯪꯉꯒ ꯑꯗꯨꯝ ꯇꯣꯛꯄ
ꯑꯣ ꯑꯣ ꯑꯩꯈꯣꯏ ꯉꯔꯥꯡ ꯅꯣꯏ ꯑꯗꯨꯗ ꯌꯥꯝꯅ ꯌꯥꯝ ꯁꯥꯏꯑꯦꯅ ꯍꯥꯏꯕ
ꯎꯝ ꯌꯥꯝ ꯁꯥꯏꯌꯦ ꯑꯩꯈꯣꯏ ꯁꯤꯗ
ꯑ ꯉꯔꯥꯡ ꯑꯩꯈꯣꯏ ꯁꯤꯗꯅꯅꯦ ꯅꯨꯃꯤꯠꯀ ꯊꯣꯛꯇꯦ ꯋꯦꯗꯔꯗꯣꯕ ꯌꯥꯝ ꯅꯨꯡꯉꯥꯏꯕꯗꯣ
ꯎꯝ
ꯈꯗꯥꯡ ꯅꯣꯝꯕ ꯌꯥꯕ ꯅꯣꯝꯃꯝꯃꯦ ꯑꯗꯨꯒ ꯇꯨꯝꯊꯣꯛꯑꯦ ꯅꯨꯃꯤꯠ ꯇꯥꯕꯣꯛꯀ ꯇꯨꯝꯂꯦ ꯑꯗꯨꯝ ꯍꯧꯒꯠꯂꯛꯄꯗ ꯃꯉꯥ ꯇꯥ ꯂꯩꯔꯝꯂꯦ
ꯑꯁ ꯉꯁꯥꯏꯗꯤ ꯅꯪꯁꯨ ꯀꯩꯗꯧꯈ꯭ꯔꯕꯖꯥꯠꯅꯣ ꯃꯦꯁꯦꯁ ꯊꯔꯒ ꯑꯝꯇ ꯍꯥꯏꯈꯤꯒꯦ ꯇꯧꯔꯒ ꯇꯧꯔꯝꯕꯅꯤ
ꯑ ꯑ ꯃꯥ ꯑꯥꯝ ꯇꯠꯈꯔ ꯋꯥ
ꯎꯝ ꯑꯦ ꯃꯥꯒꯤꯗꯤ ꯑꯃꯗꯣ ꯂꯥꯛꯈ꯭ꯔꯦꯕ ꯑꯗꯨ ꯂꯥꯛꯄꯒꯤ ꯑꯩꯅ ꯅꯪꯉꯣꯟꯗ ꯍꯪꯉꯛꯄꯗꯣ
ꯑ ꯑꯥ
ꯑꯗꯨꯒ ꯃꯥꯗꯣ ꯏꯕꯗꯣ ꯃꯥꯒꯤ ꯀꯤꯕꯣꯔꯠꯇꯨꯗ ꯄꯨꯜꯂꯞ ꯁꯨꯔꯝꯗ꯭ꯔꯕ
ꯑꯣ ꯑꯣ ꯑꯣ
ꯑꯗꯨꯒꯤ ꯍꯪꯉꯝꯕꯅꯦ
ꯑꯣ ꯑꯣ ꯑꯣ ꯐꯔꯦ ꯐꯔꯦ
ꯅꯪꯒꯤꯅ ꯀꯃꯥꯏꯅ ꯇꯧꯔꯒ ꯂꯥꯛꯇ꯭ꯔꯤꯅꯣ ꯅꯕꯥꯅ ꯆꯞ ꯃꯥꯟꯅꯔꯒ
ꯑꯩꯒꯤꯗꯤ ꯈꯔ ꯑꯗꯨꯝ ꯇꯞꯄꯤꯗꯨꯗꯤ ꯅꯍꯥꯟꯁꯨ ꯑꯗꯨꯝ ꯇꯞꯄꯤꯗꯨꯗꯤ ꯑꯩꯗꯤ ꯀꯣꯟꯅꯅ ꯇꯞꯅ ꯏꯪꯅꯅ ꯑꯗꯨꯗꯤ ꯅꯪꯒꯤꯗꯣ ꯁꯦꯝꯕ ꯂꯣꯏꯔꯒ ꯆꯪꯗꯣꯏꯔꯣ ꯆꯪꯉꯖ
ꯍꯣꯏ ꯑꯩꯗꯣ ꯁꯦꯝꯕ ꯂꯣꯏꯔꯅꯤ ꯑꯗꯨꯒ ꯑꯩ ꯅꯥꯕꯒꯤ ꯐꯤꯕꯝ ꯑꯃ ꯌꯦꯡꯉꯤꯅꯤ
ꯑꯣ ꯑꯣ ꯑꯣ
ꯑꯩꯈꯣꯏꯒꯤ ꯏꯅꯥꯎꯅꯨꯄꯤ ꯑꯃꯁꯨ ꯁꯥꯏꯕ ꯌꯥꯗꯦꯅ ꯇꯧꯔ ꯂꯩꯍꯧꯋꯦꯕ
ꯑꯣ ꯑꯩꯈꯣꯏ ꯁꯤꯗꯅꯅꯦ ꯉꯔꯥꯡꯁꯦ ꯅꯨꯃꯤꯠ ꯐꯥꯎ ꯊꯣꯛꯇ꯭ꯔꯦꯗꯅ
ꯎ
ꯅꯣꯡꯗꯤ ꯇꯥꯗꯤ ꯇꯥꯗꯕ ꯑꯗꯨꯒ ꯅꯨꯃꯤꯗꯥꯡꯗꯅ ꯇꯥꯔꯦ ꯅꯣꯡꯁꯦ ꯑꯗꯨꯒ ꯉꯁꯤꯅ ꯑꯃꯨꯛ ꯅꯨꯡꯁꯥ ꯁꯥꯔꯦ
ꯑꯩꯈꯣꯏꯒꯤ ꯁꯤꯗꯅꯅꯦ ꯅꯣꯡꯁꯦ ꯃꯪꯉ ꯃꯪꯉꯒ ꯅꯣꯡ ꯆꯨꯞꯇꯥꯥ ꯇꯥꯗꯕ ꯅꯨꯡꯁꯥꯁꯦ ꯑꯗꯨꯝ ꯌꯥꯛꯉꯩ ꯊꯥꯔ ꯂꯩꯈꯤꯗꯣꯏꯅꯦꯕ ꯑꯃꯨꯛ ꯃꯉꯥꯅꯤ ꯀꯣ ꯑꯗꯨꯒ ꯌꯥꯛꯉꯩ ꯑꯃꯨꯛ ꯁꯥꯔꯅꯤ ꯑ ꯅꯣꯡꯁꯦ ꯁꯨꯛꯇꯥ ꯊꯥꯗꯕꯒꯤ ꯏꯁꯤꯡ ꯀꯩꯀꯩ ꯂꯩꯇ꯭ꯔꯦꯕ ꯑꯗꯩꯗꯤ ꯇꯨꯔꯦꯜ ꯏꯁꯤꯡꯁꯨ ꯌꯥꯝ ꯈꯥꯔ ꯂꯩꯔꯦꯗꯅ ꯑꯗꯨꯗ ꯏꯁꯤꯡꯗꯣ ꯌꯥꯝ ꯋꯥꯔꯦ ꯍꯥꯏꯕ ꯅꯣꯡ ꯁ ꯇꯥ ꯇꯥꯗꯕꯒꯤ ꯇꯥꯔꯛꯄ ꯅꯨꯃꯤꯠꯇꯗꯤꯀꯣ ꯏꯁꯤꯡꯒ ꯏꯆꯥꯎꯗꯣ ꯃꯥꯜ ꯍꯦ
ꯑꯋꯣꯏꯕ ꯇꯥꯔꯛꯑꯀꯥꯟꯗꯅ ꯍꯦꯛꯇ ꯐꯤꯕꯝ ꯑꯃ ꯇꯥꯗꯒꯩ ꯇꯧꯔ ꯀꯅꯤ ꯍꯦꯛꯇ ꯌꯨꯝ ꯀꯩꯒ ꯈꯪꯗꯕꯩ
ꯍꯣꯏ ꯍꯣꯏ ꯑꯩꯅ ꯂꯥꯛꯏꯁꯦ ꯍꯞꯇꯥ ꯑꯃ ꯍꯦꯟꯒꯠꯂꯛꯑꯕꯁꯦ ꯑꯗꯨꯒꯤ ꯃꯃꯥꯡꯗꯒꯤ ꯁꯨꯇꯥꯥ ꯇꯥꯔꯛꯇ꯭ꯔꯤ ꯍꯥꯏ ꯍꯥꯏꯌꯦꯕ ꯅꯣꯡꯁꯦ ꯃꯪꯉ ꯃꯪꯉꯒ ꯑꯗꯨꯝ ꯇꯣꯛꯄ
ꯎꯝ ꯍ ꯐꯔ ꯑꯃ ꯀꯩꯅꯣꯗꯗꯤ ꯑꯩꯒꯤ ꯅꯠꯇꯦꯗ ꯅꯍꯥꯟ ꯑꯃ ꯆꯠꯂꯨꯕꯗꯣ ꯅꯍꯥꯟ ꯑꯃ ꯄꯨꯈꯠꯄꯗꯣ ꯑꯗꯨꯗ ꯍꯣꯁꯄꯤꯇꯥꯜ ꯑꯗꯨꯝ ꯂꯩꯔꯤꯕ ꯑꯗꯨꯒꯤ ꯆꯠꯄꯤꯔꯨꯕ
ꯑ
ꯑꯗꯨꯁꯨ ꯈꯪꯗꯦ ꯃꯣꯏ ꯀꯩꯅꯣ ꯃꯤꯔꯣꯟ ꯂꯩꯇꯦꯕꯀꯣ ꯃꯣꯏꯒꯤꯗ
ꯎꯝ
ꯑꯗꯨꯒꯤ ꯑꯩꯒ ꯍꯧꯃꯤꯟꯅꯕ ꯑꯃ ꯂꯩꯌꯦꯕꯀꯣ ꯃꯥꯗꯣ ꯉꯔꯥꯡ ꯑꯍꯤꯡ ꯂꯦꯛꯑꯦ ꯑꯗꯣ ꯈꯪꯗꯦ ꯑꯩꯁꯨ ꯈꯪꯗꯦ ꯂꯦꯛꯁꯤꯒ ꯍꯥꯏꯔꯛꯀꯗꯣꯔꯤꯕ ꯕ꯭ꯔ
ꯎꯝ ꯑꯁ ꯍꯧꯖꯤꯛ ꯁꯥꯔꯀꯥꯟꯗ ꯂꯦꯛꯄꯗꯣ ꯑꯗꯨꯁꯨ ꯌꯥꯝ ꯋꯥꯗꯣꯏꯅꯦ ꯅꯣꯏꯗꯣ
ꯑ
ꯐꯦꯟꯁꯨ ꯊꯥ ꯌꯥꯗꯕꯒꯨꯝ ꯇꯧꯀꯣ
ꯑꯣ
ꯑꯅꯥꯕ ꯃꯔꯛꯇ ꯂꯩꯕꯁꯦ
ꯎꯝ ꯃꯕꯨꯡꯅ ꯂꯦꯛꯑꯝꯕꯅꯦ ꯑꯗꯣ ꯃꯕꯨꯡꯗꯣ ꯑꯃꯨꯛ ꯊꯕꯛ ꯆꯠꯄꯒꯤ ꯑꯃꯨꯛ ꯌꯥꯗ꯭ꯔꯕ
ꯎꯝ
ꯑꯗꯨ ꯑꯃꯨꯛ ꯃꯃꯥꯗꯨꯗꯤ ꯑꯃꯨꯛ ꯅꯨꯄꯥꯒꯤ ꯋꯥꯔꯗ ꯑꯣꯏꯕꯅꯤꯅꯀꯣ
ꯎꯝ
ꯑꯗꯣ ꯃꯥꯅ ꯑꯃꯨꯛ ꯈꯔ ꯑꯉꯥꯡ ꯍꯥꯏꯗꯣ ꯑꯣꯏꯁꯦꯗꯅ ꯃꯤꯅ ꯌꯦꯡꯉꯛꯄꯗꯗꯤ
ꯎꯝ ꯎꯝ
ꯀꯨꯃꯥꯏꯅ ꯇꯧꯒꯦ ꯅꯨꯄꯥꯒ ꯅꯨꯄꯥ ꯅꯥꯕꯁꯦ ꯕꯦꯔꯥ ꯀꯥꯏꯑꯕ
ꯀꯥꯏꯌꯦ ꯅꯨꯄꯥ ꯂꯩꯇ꯭ꯔꯗꯤ ꯅꯨꯄꯥ ꯅꯥꯕꯁꯤ ꯄꯨꯔꯥ ꯕꯦꯔꯥꯅꯤ
ꯍꯔ ꯏꯀꯀꯦ
ꯅꯣꯏꯒꯤꯁꯤ ꯆꯥꯛ ꯅꯪꯅ ꯊꯣꯡꯕ꯭ꯔꯣ
ꯏꯕꯦꯝꯃ ꯑꯩꯅꯒ ꯊꯣꯡꯗ꯭ꯔꯦꯍꯦ ꯑꯩꯗꯤ ꯅꯨꯃꯤꯗꯥꯡ ꯈꯛꯇꯅꯤ ꯑꯌꯨꯛꯀꯥꯟꯗꯤ ꯁꯨꯡ ꯍꯧ ꯍꯧꯗꯦ ꯏꯕꯦꯝꯃ ꯑꯩ ꯍꯧꯖꯤꯛꯀ ꯉꯁꯤꯁꯦ ꯄꯨꯡ ꯅꯤꯄꯥꯥꯟ ꯇꯥꯒꯦ ꯇꯧꯔꯝꯃꯤ ꯑꯩ ꯉꯥꯛ ꯐꯣꯡꯉꯣꯛꯏ
ꯄꯤꯛ ꯎꯞ ꯊꯣꯛꯂꯛꯄꯗ ꯑꯗꯨꯃꯥꯏꯅ ꯇꯧꯕꯗꯨꯔꯥ
ꯍꯣꯏꯣꯏ
ꯑꯩꯁꯨꯅꯦ ꯑꯗꯨꯃꯥꯏꯅ ꯑꯗꯨꯝ ꯇꯧꯔꯤꯅꯤ ꯈ ꯊꯣꯛꯂꯛꯄ꯭ꯔꯥ ꯀꯃꯥꯏꯅ ꯇꯧꯔꯤꯅꯣ ꯈꯪꯗꯦ
ꯑꯕꯨꯗꯤ ꯉꯔꯥꯡꯁꯦ ꯄꯨꯡ ꯕꯥꯔꯣ ꯍꯦꯜꯂꯕ ꯇꯨꯝꯗ꯭ꯔꯦꯕ ꯏꯃꯥꯟꯅꯕꯤꯒ ꯑꯗꯨꯝ ꯋꯥꯔꯤ ꯁꯥꯟꯅꯔ ꯂꯩꯔꯦꯕ ꯑꯗꯒꯤ ꯇꯕ ꯊꯦꯡꯁꯨ ꯊꯦꯡꯈ꯭ꯔꯕ ꯑꯗꯨꯒ ꯍꯧꯒꯠꯂꯛꯄꯗ ꯇꯔꯦꯠꯀ ꯌꯥꯡꯈꯩ ꯃꯉꯥ ꯆꯠ ꯂꯩꯔꯝꯃꯤꯅꯤꯍꯦꯍꯦ ꯀꯪꯄ꯭ꯔꯦ ꯈꯪꯉꯦ ꯍꯥꯏꯗꯤ ꯉꯛꯑꯦꯕ ꯑꯩ ꯅꯍꯥꯟꯒꯩ ꯍꯧꯒꯠꯂꯤꯁꯦ ꯑꯌꯥꯝꯕ ꯇꯔꯨꯛ ꯃꯈꯥꯏ ꯇꯔꯦꯠ ꯇꯥꯔꯝꯦ ꯑꯗꯨꯏ ꯇꯔꯨꯛ ꯃꯈꯥꯏ ꯈꯔ ꯍꯦꯜꯂꯛꯄ ꯁ꯭ꯋꯥꯏꯗ ꯍꯧꯕꯅꯦꯕ ꯊꯕꯛꯇ꯭ꯔ ꯂꯩꯇ꯭ꯔꯗꯤ ꯂꯩꯔꯒꯅ ꯑꯗꯨꯗꯩ ꯉꯜꯂꯅꯤ ꯂꯩꯇ꯭ꯔꯒꯗꯤ ꯁꯤ ꯑꯩꯒꯤ ꯍꯧꯒꯠꯄ ꯃꯇꯝꯅꯤꯅꯦꯕ ꯑꯣꯉ ꯀꯦꯒꯤ ꯅꯤꯄꯥꯥꯟ ꯇꯥꯗꯒꯤ ꯇꯧ ꯂꯩꯔꯝꯕꯗꯨꯗꯤ ꯑꯦꯍ ꯆ
ꯑꯗꯨꯒ ꯍꯧꯖꯤꯛꯁꯦ
ꯑꯥ
ꯑ ꯀꯩꯅꯣꯁꯨ ꯇꯧꯋꯦ ꯀꯥꯡꯒꯤ ꯈꯦꯆ꯭ꯔꯤꯁꯦ ꯌꯥꯝ ꯍꯧꯔ ꯆꯥꯟꯅꯔꯗ꯭ꯔꯣ ꯃꯌꯥꯝꯁꯦ
ꯍ ꯍꯣ ꯍꯣꯏ ꯑꯩꯁꯦ ꯎ ꯆꯥꯕ ꯐꯪꯗꯅ ꯇꯣꯛꯈꯤꯗꯣꯔꯦ ꯇꯣꯛꯈꯤꯗꯣꯔꯦꯗꯤ ꯃꯃꯥꯡꯗ ꯄꯣꯔꯣꯛꯀ ꯆꯥꯕꯒꯤ ꯇ꯭ꯔꯦꯟꯗꯤꯡ ꯑꯃ ꯂꯥꯛꯏꯗꯅ ꯃꯃꯥꯡ ꯆꯍꯤꯗꯗꯤ
ꯑꯥ
ꯈꯦꯆꯔꯤꯒ
ꯎꯝ
ꯑꯗꯨ ꯌꯥꯝ ꯆꯥꯅꯤꯡꯕꯅꯦꯕ ꯑꯗꯣ ꯑꯩ ꯍꯧꯖꯤꯛ ꯄꯣꯛꯇꯣ ꯆꯥꯅꯤꯡꯗ꯭ꯔꯕꯅꯤꯅ
ꯈꯪꯗꯦ ꯍꯧꯖꯤꯛꯇꯤꯅꯦ ꯈꯦꯇ꯭ꯔꯤ ꯆꯥꯟꯅꯕꯒ ꯊꯝꯕꯥꯜ ꯍꯦꯛꯄ ꯆꯠꯅꯕꯒ ꯑꯁꯣꯝ ꯅꯥꯀꯩꯅꯣ ꯈꯣꯡꯝꯄꯥꯜ ꯂꯣꯝꯗ ꯊꯝꯕꯥꯜ ꯃꯌꯥꯝ ꯍꯧꯕꯗꯣ
ꯑꯥ ꯑꯥ
ꯑꯗꯨꯗꯣ ꯆꯥꯝꯃꯒꯤ ꯃꯔꯤ ꯍꯥꯏꯕ꯭ꯔ ꯃꯉꯥ ꯍꯥꯏꯕ꯭ꯔ ꯑꯗꯨ ꯇꯧꯕ ꯌꯥꯏꯌꯦ ꯊꯝꯕꯥꯜꯗꯣ
ꯊꯝꯕꯥꯜꯗꯣ
ꯍꯣꯏ
ꯑꯣ ꯐ꯭ꯔꯤꯗ ꯍꯦꯛꯍꯟꯗꯕ
ꯍ
ꯐꯔꯦ ꯐꯔꯦ
ꯄꯝꯏꯍꯦꯕ ꯏꯗꯦ
ꯑꯩꯁꯨ ꯍꯥꯏ ꯍꯥꯏꯅ ꯊꯝꯆꯦꯠ ꯑꯣꯏꯔꯗꯤꯧ ꯐꯩꯀꯣ
ꯀꯤꯍꯣꯝ ꯑꯃ ꯆꯥꯕꯅ ꯍꯦ ꯐꯔꯦ
ꯑꯧ ꯑꯗꯨ ꯍꯥꯏ ꯍꯥꯏꯅ ꯊꯝꯆꯦꯠꯅꯦ ꯍꯥꯏꯔꯗꯤ ꯑꯃꯨꯛ ꯐꯕ
ꯎꯝ
ꯇꯂꯦ ꯑꯗꯨꯗꯤ ꯃꯣꯏꯁꯨ ꯌꯥꯔꯅꯤ ꯈꯪꯗꯅ ꯇꯧꯔꯤꯅꯤꯅꯦ
ꯍꯣꯏ ꯍꯧꯖꯤꯛ ꯁꯨꯝ ꯑꯀꯦ ꯑꯀꯦꯕ ꯃꯌꯥꯝ ꯂꯥꯛꯄꯁꯤꯗꯀꯣ
ꯎ ꯐꯣꯇꯣꯒꯤꯁꯨ ꯇ꯭ꯔꯦꯟꯗꯤꯡ ꯑꯣꯏꯅꯕꯅꯤꯅ
ꯑꯦ
ꯐꯔꯦꯕꯔ ꯑꯩ ꯤꯍꯣꯝ ꯆꯥꯅꯤꯡꯉꯤꯉꯣ ꯍꯥꯏꯒꯨꯝꯗ ꯊꯣꯏꯗꯟꯒ ꯍꯥꯞꯄꯒ ꯑꯁ ꯏꯁꯇꯦꯁꯣꯟ ꯌꯥꯎꯕ꯭ꯔꯥ ꯌꯥꯎꯗꯕ꯭ꯔꯥ ꯈꯪꯗꯦ ꯑꯃ ꯂꯝꯕꯤꯗꯒ ꯌꯣꯟꯕꯗꯣ ꯗꯤꯁꯄꯣꯗ
ꯎꯝ
ꯆꯩꯅꯕ ꯊꯤꯜꯂ ꯆꯥꯕꯗ ꯆ ꯆꯥꯅꯩ
ꯑꯣꯝ ꯑꯣ ꯑꯣ
ꯄꯜꯂꯨ ꯄꯜꯂꯨ ꯈꯨꯗꯤꯡ ꯆꯥꯅꯤꯡꯉꯦ ꯇꯧꯂꯛꯦ
ꯍꯣꯏ ꯑꯗꯨꯒꯅꯦ ꯍꯧꯖꯤꯛꯇꯤ ꯑꯩꯈꯣꯏꯅ ꯎꯝ ꯅꯪꯗꯤ ꯆꯥꯛꯍꯧꯔꯝꯃꯔꯣꯏ ꯆꯥꯎꯔꯁꯨ ꯑꯩꯒ ꯆꯥꯔꯝꯃꯔꯣꯏ
ꯀꯔꯝ ꯀꯩꯅꯣ
ꯑ ꯒꯦꯠꯇ ꯏꯕꯣꯛꯀꯤ ꯁꯤꯡꯖꯨ ꯑꯃꯗꯣ ꯃꯌꯥꯝ ꯇꯝꯕ ꯑꯆꯥꯄꯣꯠꯆꯥꯥꯐꯝ ꯑꯅ ꯌꯣꯟꯕꯗꯣ ꯑꯣꯗꯤꯇꯣꯔꯤꯌꯝ ꯃꯃꯥꯡꯒꯤꯗꯣ ꯅꯠꯇꯕ ꯑꯃ
ꯑꯣ ꯦꯠꯗꯣꯒꯦꯠ ꯋꯥꯡꯃꯩꯗ
ꯑꯁ ꯑꯗꯨꯒꯤ ꯁꯤꯡꯖꯨꯗꯨꯁꯨ ꯌꯥꯝ ꯍꯥꯎꯋꯦ ꯍꯪꯕ꯭ꯔꯥ ꯅꯪ ꯂꯥꯛꯑꯗꯤꯦ ꯆꯥꯁꯦ ꯑ ꯃꯆꯜꯁꯨ ꯂꯣꯏ ꯁꯨꯔꯦ ꯑꯗꯩꯗꯤ ꯃꯥꯗꯣ ꯌꯥꯝ ꯅꯥꯟꯅꯁꯨ ꯇꯧꯕꯅꯦꯕ ꯑꯗꯨꯒꯅꯦ ꯌꯥꯝꯅꯁꯨ ꯇꯝꯃꯦ
ꯑꯃꯛ ꯑꯍꯜ ꯂꯪ ꯐꯝꯕꯗꯣ ꯅꯠꯇ꯭ꯔꯣ
ꯅꯪꯅ ꯍꯥꯏꯔꯤꯁꯦ ꯀꯩꯅꯣ ꯑꯍꯜ ꯑꯅꯤ ꯐꯝꯕꯗꯣ
ꯑꯗꯨꯗꯒꯤ ꯈꯪꯗꯦ ꯑꯃꯗꯤ ꯆꯥꯈ꯭ꯔꯕꯅꯦ ꯏꯃꯥꯟꯅꯕꯤꯅ ꯇꯧꯔ ꯍꯥꯎꯋꯦ ꯇꯧꯔꯒ
ꯍꯣꯏ ꯍꯥꯎꯁꯨ ꯍꯥꯎꯋ ꯃꯌꯥꯝꯁꯨ ꯇꯝꯃꯤꯗꯅ ꯑꯗꯨꯗ ꯅꯣꯡꯃ ꯑꯩꯒ ꯏꯃꯥꯟꯅꯕꯤꯒ ꯊꯣꯛꯑꯒ ꯅꯣꯡꯒ ꯇꯥꯕ ꯅꯨꯃꯤꯠ ꯑꯝꯗ ꯑꯗꯨꯒꯤꯗꯨ ꯂꯩ ꯑꯗꯨꯒ ꯆꯤꯀꯟꯋꯤꯡꯁꯇꯣ ꯂꯩꯔꯦ ꯑꯗꯨꯒ ꯅꯦ ꯃꯥꯒꯤ ꯐꯝꯐꯝꯗꯨꯗ ꯐꯝꯃꯒ ꯆꯥꯏꯌꯦꯕꯀꯣ
ꯑꯥ
ꯌꯥꯝ ꯍꯥꯎꯖꯥꯅꯤꯦ
ꯍꯥꯎꯅꯤꯌꯦ ꯆꯉꯥꯡꯒ ꯌꯥꯎꯁꯜꯂꯒ ꯑꯁ
ꯍꯣꯏ ꯍꯣꯏ ꯅꯣꯡꯒ ꯈꯔ ꯈꯔ ꯇꯥꯕꯒꯤꯀꯣ ꯅꯣꯡꯗꯨꯨꯁꯨꯖ ꯇꯥꯕ ꯅꯠꯇꯕ ꯈꯔ ꯈꯔ ꯇꯥꯕꯗꯣ
ꯎꯝ
ꯂꯣꯏꯔꯒ ꯌꯥꯝ ꯅꯨꯡꯉꯥꯏꯖꯥꯠꯅꯤ
ꯎꯝ
ꯍꯥꯏꯗꯤ ꯂꯝꯕꯤ ꯃꯄꯥꯟꯗ ꯐꯝꯃꯒ ꯑꯗꯨꯝ ꯆꯥꯔꯒ ꯃꯤꯆꯠ ꯀꯥꯏ ꯌꯦꯡꯕꯗꯣ
ꯍ ꯍꯣ ꯍ ꯅꯨꯡꯉꯥꯏꯅꯦ
ꯎꯝ
ꯑꯗꯣ ꯅꯪꯁꯨ ꯂꯩꯔꯣꯏꯗꯣꯏꯔꯗꯤ ꯂꯥꯛꯄ ꯂꯥꯛꯇꯕꯗꯣ ꯇꯝꯕ